ꯍꯜꯂꯣ ꯇꯥꯕ꯭ꯔꯥ ꯑꯣ ꯑꯣ ꯉꯁꯥꯏꯉꯩꯒꯤ ꯇꯥꯗꯦ ꯑꯗꯨꯅꯅꯤ ꯇꯥꯏꯌꯦ ꯍꯥꯏꯗꯣ ꯍꯧꯖꯤꯛ ꯈꯛꯇ ꯇꯥꯏ꯫
ꯍꯣꯏ
ꯀꯩꯗꯧꯔꯝꯃꯤꯅꯣ
ꯐꯝꯃꯕꯅꯦ ꯅꯨꯃꯤꯗꯥꯡ ꯁꯥꯃꯟꯕꯗ ꯊꯣꯛꯅꯥꯎ ꯍꯥꯡꯗꯣꯛꯑ ꯍꯪꯆꯤꯛ ꯂꯥꯡꯉꯝꯃꯤꯅꯦ
ꯍꯧꯖꯤꯛꯀꯥꯟ ꯅꯨꯡꯗꯥꯡꯅ ꯍꯦꯟꯅ ꯁꯥꯕ꯭ꯔ ꯀꯩꯅꯣꯝ ꯇꯧꯔꯦ꯫
ꯍꯣꯏ ꯑꯃ ꯅꯨꯡꯊꯤꯟꯒꯨꯝꯕ ꯑꯌꯨꯛꯀꯨꯝꯕ ꯁꯥꯔꯨꯕꯒꯤ ꯀꯩꯅꯣ ꯇꯧꯕꯗꯣ꯫ ꯆꯦꯛꯀꯨꯝꯕꯗꯨꯗ ꯂꯣꯏꯅ ꯃꯅꯤꯟꯗꯣ ꯂꯩꯍꯧꯔꯕꯅꯤꯅ ꯅꯨꯃꯤꯗꯥꯡ ꯌꯧꯔꯛꯑꯀꯥꯟꯗꯗ ꯂꯣꯏꯅ ꯐꯨꯗꯣꯔꯛꯄꯩ ꯇꯥꯏꯞꯇ ꯇꯧꯋꯦ ꯑꯗꯨ ꯅꯨꯃꯤꯗꯥꯡꯁꯤꯅ ꯍꯦꯟꯅ ꯁꯥꯔꯦ
ꯑꯌꯨꯛ ꯅꯨꯡꯊꯤꯟꯗꯅ ꯃꯊꯛꯁꯦ ꯁꯥꯕ ꯅꯨꯡꯗꯥꯡꯗꯅ ꯃꯈꯥꯗ ꯁꯥꯕ ꯇꯧ ꯂꯩꯔꯦꯅꯦ ꯇꯧꯔꯤꯁꯦ
ꯎꯝ ꯀꯔꯤ ꯃꯊꯦꯜ ꯆꯥꯔꯒꯦ
ꯌꯦꯔꯨꯝ ꯉꯧꯔꯒ ꯆꯥꯔꯦ꯫ ꯅꯪꯗꯤ ꯀꯩ ꯆꯥꯔꯒꯦ
ꯑꯩ ꯆꯥꯛ ꯆꯥꯗ꯭ꯔꯤ꯫
ꯍꯩꯃ ꯆꯥꯛ ꯊꯦꯡꯗ꯭ꯔꯣ ꯑꯗꯨꯗꯤ ꯅꯪꯒꯤ
ꯍꯦꯡꯉ ꯉꯁꯥꯏꯅ ꯅꯨꯡꯊꯤꯜꯗꯣ ꯁꯤꯡꯖꯨ ꯈꯔ ꯑꯩꯈꯣꯏ ꯁꯤꯗ ꯂꯩꯃꯤꯟꯅꯕ ꯏꯆꯦ ꯀꯩ ꯇꯧꯔꯒ ꯆꯥꯁꯤꯜꯂꯕ ꯑꯗꯩꯗ ꯆꯥꯅꯤꯡꯕ ꯀꯌꯥ ꯄꯣꯛꯇ꯭ꯔꯕ꯫ ꯑꯩꯈꯣꯏ ꯑꯦꯛꯖꯥꯝ ꯂꯣꯏꯔꯒ ꯀꯣꯏꯕ ꯆꯠꯁꯦ ꯏ ꯍꯥꯏꯔꯤꯕꯣ ꯀꯃꯥꯏꯅ ꯇꯧꯗꯣꯏꯅꯣ꯫
ꯑꯦꯛꯖꯥꯝ ꯂꯣꯏꯔꯒ ꯀꯣꯏꯕ ꯆꯠꯄꯁꯦ ꯍꯥꯏꯅꯔꯁꯦ ꯑꯩꯈꯣꯏꯁꯨ ꯀꯅꯥ ꯀꯅꯥ ꯁꯪꯒꯦ ꯑꯗꯨ ꯊꯕꯛꯇꯣ ꯁꯪꯕ ꯀꯥꯟꯗ ꯍꯥꯏꯅꯔꯒ ꯆꯠꯄ ꯌꯥꯏꯗꯅꯀꯣ ꯑꯦꯛꯖꯥꯝꯗꯣ ꯂꯣꯏꯊꯣꯛꯑꯒ꯫
ꯍꯣꯏ ꯂꯣꯛꯇꯥꯛꯇ ꯂꯦꯛꯁꯦ ꯀꯩꯏ ꯍꯥꯏꯔꯤꯗꯨꯕꯨ ꯂꯣꯛꯇꯥꯛꯇ ꯂꯦꯛꯞꯗꯨ ꯂꯦꯛꯅꯤꯡꯕꯅꯦ ꯑꯗꯣ ꯀꯃꯥꯏꯅ ꯇꯧꯗꯣꯏꯅꯣ ꯍꯪꯗꯦꯅꯦ꯫
ꯂꯣꯛꯇꯥꯛꯇ ꯂꯦꯛꯄꯗꯣ ꯈꯪꯗꯦꯅꯤ ꯂꯦꯛꯄꯨꯗꯤ ꯂꯦꯛꯅꯤꯡꯉꯦ ꯑꯗꯨꯕꯨ ꯑꯩꯈꯣꯏ ꯃꯤ ꯌꯥꯝꯗ꯭ꯔꯗꯤ ꯑꯃꯨꯛ ꯅꯨꯡꯉꯥꯏꯇꯦꯗꯅꯀꯣ꯫
ꯑꯥ ꯍꯣꯏ
ꯅꯨꯄꯤ ꯉꯛꯇ꯫ ꯇꯒ ꯑꯣꯏꯁꯜꯂꯦ ꯑꯗꯒꯤ ꯃꯤ ꯌꯥꯝꯃꯗꯤ ꯐꯩ꯫
ꯑꯗꯨꯏꯁꯨ ꯈꯜꯂꯤꯕ ꯑꯗꯒꯤ ꯄꯩꯁꯥꯁꯨ ꯂꯦꯛꯄꯒꯤꯁꯨ ꯃꯤ ꯑꯃꯗ ꯆꯥꯝꯃꯉꯥ ꯆꯥꯝꯃꯉꯥ ꯑꯗꯨꯒ ꯃꯣꯏ ꯀꯤꯠꯆꯟꯒꯤꯁꯨ ꯑꯃꯨꯛ ꯇꯣꯉꯥꯟꯅ ꯂꯧꯗꯣꯏ ꯃꯥꯜꯂꯦ꯫
ꯎꯝ ꯀꯤꯆꯟꯒꯤꯅ ꯀꯌꯥꯒꯨꯝꯕꯒ ꯂꯧꯖꯥꯠꯅꯣ꯫
ꯂꯤꯁꯤꯡ ꯑꯃꯃꯨꯛ ꯍꯥꯏꯕ꯭ꯔꯥ ꯀꯩꯅꯣꯝꯃ ꯍꯥꯏ ꯃꯥꯜꯂꯦ ꯑꯗꯣ ꯑꯗꯨ ꯄꯩꯁꯥꯗꯣ ꯄꯩꯁꯥꯗꯤ ꯐꯅꯌꯥꯝ ꯑꯗꯨꯝ ꯆꯪꯉꯅꯤꯕ ꯑꯗꯩ ꯆꯥꯕꯩ ꯊꯛꯄꯩ ꯑꯩꯈꯣꯏ ꯏꯁꯥꯅ ꯇꯧꯖꯗꯣꯏꯅꯦ ꯑꯗꯒꯤ ꯍꯤꯒꯤ ꯄꯩꯁꯥ ꯑꯗꯨ ꯌꯥꯎꯔꯛꯈꯤꯅꯤ ꯑꯗꯨꯅ ꯑꯃꯨꯛꯁꯨ꯫ ꯀꯣꯏꯕ ꯑꯣꯏꯅ ꯆꯠꯁꯤꯔꯥꯅ ꯃꯨꯛꯁꯨ ꯈꯜꯂꯤꯕ꯫
ꯐꯅ ꯌꯥꯝꯗꯣꯔꯤꯅꯤꯀꯣ ꯆꯪꯗꯣꯏ ꯁꯔꯨ ꯑꯁꯕ ꯀꯗꯥꯏꯗꯅꯣ ꯑꯃ ꯐꯖꯅ ꯀꯣꯏꯔꯒ ꯑꯆꯥꯄꯣꯠ ꯆꯥꯔꯨꯕꯅ ꯊꯗꯣꯏ ꯃꯥꯟꯗ꯭ꯔꯥ
ꯎꯝ ꯑꯗꯨꯗ ꯐꯗꯧ ꯃꯥꯜꯂꯦ
ꯑꯥꯗ ꯆꯠꯄ ꯍꯥꯏꯗꯣ ꯁꯤꯗꯒꯤ ꯍꯦꯛ ꯆꯠꯂꯒ ꯃꯊꯥꯡ ꯃꯊꯥꯡ ꯍꯥꯏꯕ ꯑꯃꯁꯝꯨ ꯂꯩꯔꯤ ꯆꯪꯉꯝꯗꯨꯅ ꯗꯥꯏꯔꯦꯛ ꯃꯄꯥꯟꯅꯦ ꯍꯥꯏꯕ ꯍꯣꯏ ꯂꯥꯞꯁꯨ ꯂꯥꯞꯄꯦ
ꯀꯤꯂꯣꯃꯤꯇꯔ ꯌꯥꯡꯈꯩ ꯍꯨꯝꯐꯨꯅꯦ ꯍꯥꯏ ꯆꯠꯂꯗꯤꯒ
ꯑꯁ ꯑꯦ ꯉꯥꯞꯄꯤꯍꯦ ꯑꯣꯏꯔꯤꯁꯦ ꯑꯗꯨ ꯌꯥꯡꯈꯩ ꯍꯨꯝꯐꯨꯗꯣ ꯆꯠꯂꯒ ꯌꯧꯕꯁꯨ ꯅꯠꯇꯦ ꯃꯌꯥꯏꯗꯨꯗ ꯑꯃꯨꯛꯀ ꯆꯪꯈꯤꯅꯤ
ꯎꯝ ꯑꯗꯩ ꯑꯩꯈꯣꯏꯅ ꯒꯥꯔꯤ ꯃꯆꯥ ꯊꯧꯕ ꯍꯥꯏꯗꯣ ꯋꯥꯗꯣꯏꯅꯦꯕ ꯂꯝ ꯂꯥꯞꯄꯑꯗꯤ
ꯃꯥꯅꯤ ꯒꯥꯔꯤ ꯃ ꯆꯥꯊꯧꯕ ꯍꯥꯏꯗꯨꯁꯨ
ꯎꯝ ꯑꯗꯨ ꯈꯜꯂꯤꯅꯦ ꯑꯗꯩ ꯏꯆꯦ ꯑꯃ ꯉꯟꯕ ꯂꯣꯏꯒꯅꯤ ꯗꯦꯠ ꯇ꯭ꯋꯦꯟꯇꯤ ꯐꯣꯔ ꯍꯥꯏꯕ꯭ꯔꯥ ꯀꯩꯅꯣꯝ ꯂꯥꯞꯄꯦ ꯃꯥꯒꯤ ꯑꯦꯛꯖꯥꯝꯗꯣ ꯑꯗꯒꯤ ꯑꯩꯈꯣꯏꯒꯤꯅ ꯗꯦꯠ ꯇ꯭ꯋꯦꯟꯇꯤ ꯅꯥꯏꯟ ꯑꯗꯨ ꯇꯥꯔꯦ ꯑꯗꯨ ꯂꯣꯏꯕ ꯀꯟꯁꯔꯒꯤ ꯊꯣꯛꯇ꯭ꯔꯤꯀꯥꯟ ꯆꯠꯁꯦ ꯍꯥꯏꯅꯕꯅꯦꯕ
ꯎꯝ ꯎꯝ
ꯀꯃꯥꯏꯅ ꯇꯧꯗꯣꯏꯅꯣ ꯈꯪꯗꯔꯤ ꯆꯠꯄꯒꯤ ꯃꯔ ꯂ ꯂꯩꯔꯕꯗꯤ
ꯑꯅꯤ ꯁꯥꯔꯒꯤ ꯊꯣꯛꯇ꯭ꯔꯤꯉꯩꯗꯨꯗ ꯆꯠꯍꯧꯁꯤꯅ ꯍꯥꯏꯔꯒ ꯑꯗꯨ ꯃꯃꯥꯡꯗ ꯗ ꯑꯩꯈꯣꯏ ꯑꯃꯨꯛ ꯁꯦꯃꯤꯟꯅꯔ ꯇꯧꯅꯕ ꯊꯣꯛꯆꯜꯂꯛꯑꯦꯅꯦ ꯇꯧꯔꯤꯁꯦ
ꯍꯣꯏ ꯇꯍꯥꯟꯈꯩꯗꯤ ꯑꯃꯠꯇ ꯇꯧꯗꯦ ꯑꯩꯈꯣꯏꯅ ꯀꯣꯏꯕ ꯆꯠꯇꯣꯔꯦ ꯍꯥꯏꯔꯗꯤ ꯂꯣꯏ ꯇꯧꯔꯦ
ꯑꯃ ꯑꯃꯨ ꯑꯃ ꯑꯃꯨꯛ ꯄꯥꯡꯊꯣꯛ ꯆꯠꯊꯣꯛ ꯆꯜꯂꯛꯏ ꯊꯕꯛ ꯃꯌꯥꯝꯗꯨꯣ ꯂꯣꯏꯔꯛꯄꯗ ꯑꯟꯁꯔ ꯀꯤ ꯊꯣꯛꯂꯛꯑꯗꯣꯏꯅꯤ ꯌꯦꯡꯉ
ꯍꯣꯏ ꯑꯗꯨꯃꯥꯏꯅ ꯇ ꯂꯣꯏꯅ ꯈꯪꯗꯦ ꯑꯦꯛꯖꯥꯝꯒꯤꯁꯨ ꯂꯥꯏꯔꯤꯛ ꯑꯃꯐꯥꯎ ꯄꯥꯗ꯭ꯔꯤ ꯑꯗꯒꯤ ꯑꯩꯗꯤ ꯎꯝ ꯁꯦꯃꯤꯁꯇꯔꯒꯤꯁꯨ ꯑꯝꯇ ꯄꯥꯗ꯭ꯔꯤ
ꯅꯣꯏ ꯁꯦꯃꯤꯁꯇꯔ ꯑꯦꯛꯖꯥꯝꯒꯤꯗꯨꯅ ꯀꯃꯥꯏꯧ ꯀꯃꯥꯏ ꯍꯥꯏꯅꯔꯒꯦ
ꯗꯦ ꯗ ꯑꯁ ꯑꯩꯈꯣꯏ ꯍꯧꯖꯤꯛ ꯖꯨꯟ ꯖꯨꯂꯥꯏ ꯖꯨꯟꯒꯤ ꯗꯦꯠ ꯐꯤꯐꯇꯤꯟꯗꯒꯤꯩꯅꯣ ꯊꯥꯔꯅꯦꯕ
ꯎꯝ
ꯚꯦꯀꯦꯁꯟ ꯊꯥꯔꯅꯤ ꯑꯗꯨꯗꯨꯒ ꯚꯦꯀꯦꯁꯟꯅ ꯗꯦꯠ ꯐꯥꯏꯚꯇ ꯀꯥꯔꯛꯀꯗꯕ ꯑꯗꯨꯒ ꯀꯩꯅꯣ ꯗꯦꯠ ꯖꯨꯂꯥꯏ ꯂꯥꯁ ꯋꯤꯛ ꯅꯠꯇ꯭ꯔꯒ ꯁꯦꯀꯦꯟ ꯋꯤꯛ ꯑꯗꯨꯋꯥꯏꯗ ꯑꯦꯛꯖꯥꯝ ꯇꯧꯗꯣꯏꯅꯦꯕ
ꯎꯝ ꯁꯦꯃꯤꯁꯇꯔ ꯀꯌꯥꯒꯤ ꯑꯦꯛꯖꯥꯝ ꯑꯣꯏꯗꯣꯏꯅꯣ ꯑꯗꯨꯗꯨꯅ
ꯁꯦꯀꯦꯟ ꯁꯦꯃꯤꯁꯇꯔꯒꯤ ꯑꯣꯏꯗꯣꯏꯅꯦꯕ
ꯎꯝ
ꯑꯗꯨꯅ ꯂꯥꯏꯔꯤꯛꯀ ꯄꯥꯕ ꯁꯪꯗꯦꯗ ꯁꯦꯃꯤꯁꯇꯔꯒꯤ ꯄꯥꯗꯣꯏꯔꯥ ꯑꯗꯒꯤ ꯑꯦꯛꯖꯥꯝꯒꯤꯕꯨ ꯄꯥꯗꯣꯏꯔꯥ
ꯍꯦꯛꯇ ꯈꯥꯡꯖꯟꯅꯕꯅꯤꯅ ꯇꯧꯔꯤꯁꯦ
ꯀꯒꯤꯕꯥꯗ ꯍꯣꯏ
ꯌꯦꯡꯉ ꯌꯦꯡꯉꯒ ꯌꯥꯖꯔꯛꯀꯅꯤꯗ
ꯍꯝ
ꯑꯩꯈꯣꯏ ꯁꯤꯗꯗꯤ
ꯑꯗꯨꯁꯨ ꯊꯣꯛꯂꯛꯀꯗꯕ
ꯎꯝ
ꯑꯗꯨꯗꯨꯒꯤꯁꯨ ꯆꯠꯅꯤꯡꯕ ꯑꯗꯒꯤ ꯐꯤꯌꯥꯔꯋꯦꯜꯁꯨ ꯑꯃꯨꯛ ꯗꯦꯠ ꯁꯚꯦꯟꯇꯤꯟꯗ ꯇꯧꯅꯤ ꯍꯥꯏ ꯚꯦꯀꯦꯁꯟꯁꯦ ꯂꯣꯏꯈ꯭ꯔꯒꯗꯤ ꯑꯃꯨꯛ ꯃꯤꯁꯤꯡꯗꯣ ꯔꯦꯟꯇ ꯂꯩꯕ ꯍꯣꯁꯇꯦꯜꯗ ꯂꯩꯕ ꯃꯌꯥꯝꯗ ꯑꯗꯨꯝ ꯂꯣꯏ ꯆꯠꯅꯅꯤꯡꯕꯅꯤꯅ ꯑꯗꯨꯗ ꯀꯛꯇꯦ ꯀꯩꯅꯣ ꯆꯠꯅꯅꯕꯅ ꯍꯥꯏꯅꯔꯤꯕ ꯗꯦꯠ ꯀꯩꯅꯣ ꯗꯦꯠ ꯁꯚꯦꯟꯇꯤꯟꯁꯤꯗ ꯁꯤꯟꯁꯦꯅ ꯍꯥꯏꯅꯔꯤꯕ ꯑꯩꯈꯣꯏ ꯑꯣꯖꯥ ꯍꯦꯠ ꯅꯣꯏ ꯀꯩꯣꯏ ꯇꯧꯔꯒ ꯁꯦꯠꯗꯤꯅꯔꯤ ꯑꯣꯁꯪꯕ ꯌꯦꯡꯉ ꯀꯥꯗ ꯑꯗꯨ ꯗꯦꯠ ꯁꯚꯦꯟꯇꯤꯟꯗꯁꯨ ꯃꯈꯣꯏ ꯗꯗꯥꯒꯤ ꯃꯆꯥ ꯑꯃ ꯆꯍꯤ ꯇꯔꯥꯃꯨꯛ ꯑꯉꯥꯡ ꯌꯥꯎꯗ꯭ꯔꯒꯃꯨꯛ ꯑꯒ ꯌꯣꯛꯄ ꯍꯟꯗꯛ ꯌꯣꯛꯑꯦꯕ ꯑꯗꯨꯗꯨꯒꯤ ꯆꯨꯔꯥꯄꯨꯔꯣꯟꯗꯣ ꯇꯧꯍꯗꯕ ꯃꯥ ꯑꯗꯨ ꯏ ꯂ ꯂꯥꯛꯄꯗ ꯁ꯭ꯋꯥꯁ ꯆꯊꯤꯁꯨ ꯌꯥꯎꯕꯤꯗꯦ ꯇꯥꯅꯤꯡꯕꯁꯨ ꯌꯥꯎ ꯀꯩꯝ ꯌꯥꯎꯕꯤꯗ꯭ꯔꯕ ꯑꯗꯨ ꯊꯦ ꯆꯠꯅꯤꯡꯕꯗꯤ ꯑꯗꯨ ꯁꯨꯝ ꯆꯠꯄ ꯐꯪꯉꯣꯏꯗꯣꯔꯤ ꯃꯥꯜꯂꯦ
ꯍꯣꯏꯅꯦ ꯅꯣꯏ ꯐꯦꯔꯋꯦꯜꯗꯣ ꯑꯗꯨꯗ ꯑꯃꯨꯛ ꯇꯥꯁꯜꯂꯤꯕ ꯄꯨꯟꯅ
ꯍ ꯑꯗꯨ ꯏꯃ ꯍꯥ ꯀꯁ ꯁ
ꯏꯗꯗꯥꯛ ꯀꯔꯝꯕꯅꯣ
ꯑꯩꯈꯣꯏ ꯁꯤꯗ ꯃꯥꯆꯧꯕꯤꯒꯤ ꯃꯆꯥ ꯑꯃ ꯁꯤ ꯀꯩꯅ ꯂꯩꯕ
ꯎꯝ
ꯏꯝꯐꯥꯜꯗ ꯑꯗꯨꯗꯩꯗ ꯐꯚꯥꯏ ꯃꯆꯥ ꯅꯨꯄꯥ ꯃꯆꯥ ꯅꯨꯄꯥ ꯃꯇꯝ ꯃꯆꯥ ꯃꯉꯥ ꯄꯣꯛꯄ ꯣ ꯑꯍꯟꯗꯣ ꯐ ꯊꯤꯔꯦꯕꯥ ꯑꯗꯨꯣ ꯑꯗꯨꯗꯣ ꯑꯩꯈꯣꯏ ꯏꯅꯝꯝꯕꯗꯣ ꯑꯉꯥꯡ ꯌꯥꯎꯗꯕ ꯑꯗꯣ ꯑꯃ ꯌꯣꯛꯑꯦꯕꯗ ꯑꯗꯨꯗ ꯆꯠꯅꯤꯡꯕ ꯑꯗꯨꯁꯨ ꯑꯗꯒꯤ ꯑ ꯑꯩꯈꯣꯏ ꯃꯥꯒꯤ ꯃ ꯃꯍꯦꯛ ꯃꯅꯥꯎ ꯅꯨꯄꯥ ꯑꯅꯤ ꯁꯨꯕꯗꯁꯨ ꯑꯃꯨꯛ ꯊꯕꯛ ꯈꯟꯕ ꯑꯗꯨꯗꯨꯒꯤꯁꯨ ꯑꯃꯨꯛ ꯃꯥꯁꯨ ꯇꯥꯡ ꯇꯔꯥꯃꯥꯄꯟꯗ ꯑꯃꯨꯛ ꯆꯠꯈꯤꯗꯧꯕ ꯑꯗꯨꯒꯤꯁꯨ ꯂꯥꯛꯑꯣ ꯍꯥꯏꯕ ꯑꯗꯗꯒꯤ ꯒꯤ ꯇꯥꯡ ꯀꯨꯟꯍꯨꯝꯗꯣꯏꯁꯤꯗꯅ ꯑꯃꯨꯛ ꯑꯩꯈꯣꯏꯒꯤ ꯄꯦꯄꯔ ꯑꯃꯒꯤꯃꯨꯛ ꯀꯩꯅꯣꯒꯤ ꯑꯦꯛꯖꯥꯝ ꯑꯃꯨꯛ ꯇꯧꯒꯗꯕ
ꯃꯊꯪ ꯃꯊꯪꯅꯤꯅ ꯇꯧꯔꯤ ꯎ
ꯑꯗꯩ ꯑꯩꯈꯣꯏ ꯅꯨꯄꯥ ꯅꯨꯄꯥꯁꯨ ꯑꯃꯨꯛ ꯊꯣꯛꯂꯛꯀꯗꯣꯏꯕ ꯁꯔꯄ꯭ꯔꯥꯏꯖꯇ ꯊꯣꯛꯂꯛꯀꯅꯤꯅ ꯇꯧꯔꯤꯕ
ꯃꯥꯅ ꯇꯥꯡ ꯀꯌꯥꯗ ꯊꯣꯛꯂꯛꯇꯣꯏꯅꯣ ꯌꯥꯝ
ꯑꯗꯨ ꯔ ꯀꯨꯟꯒ ꯅꯤꯊꫭꯏꯗ ꯊꯣꯛꯂꯛꯀꯗꯕ ꯑꯗꯒꯤ ꯑꯩꯒꯤ ꯑꯦꯛꯖꯥꯝꯁꯤꯅ ꯅꯨꯡꯗꯥꯡ ꯀꯨꯟꯒ ꯍꯨꯝꯗꯣꯏꯗ ꯑꯃꯨꯛ ꯑꯣꯏꯔꯤꯕ
ꯎꯝ
ꯃꯣꯏꯗ ꯆꯠꯀꯦꯅ ꯈꯟꯕꯅꯦ ꯑꯗꯨ ꯑꯃꯨꯛ ꯍꯥꯏꯒꯠꯂꯛꯇꯥꯥꯔꯦ
ꯑꯃꯨꯛ ꯆꯠꯂꯒ ꯑꯃꯨꯛ ꯍꯥꯏꯒꯠꯂꯛ ꯇꯥꯔꯦꯅꯦ ꯑꯗꯨꯗꯤ ꯅꯪꯗꯤ
ꯍꯣꯏ ꯊꯣꯛꯀ ꯊꯥꯛꯀꯗꯤ ꯇꯧꯔꯔꯤꯁꯦ ꯑꯃꯨꯛ ꯀꯨꯏꯅ ꯂꯥꯛꯇ꯭ꯔꯕꯅꯤꯅ ꯑꯃꯨꯛ ꯆꯠꯅꯤꯡꯈꯤꯕ ꯑꯗꯒꯤ ꯌꯨꯗꯁꯨꯨ ꯀ ꯅꯝ ꯂꯩꯇꯔ꯭ꯦ ꯗꯤꯗ ꯕꯕꯥꯒ ꯕꯕꯥ ꯈꯛꯇ ꯂꯩꯌꯦꯕ
ꯎꯝ ꯌꯨꯝꯗ ꯃꯤ ꯂꯩꯌꯥ ꯂꯩꯇꯕꯁꯤꯁꯨ ꯅꯨꯡꯉꯥꯏꯇꯕꯅꯤꯅꯦ ꯇꯧꯔꯤꯁꯦ
ꯍꯣꯏ ꯑꯩꯈꯣꯏ ꯃꯔꯤ ꯃꯉꯥꯈꯛ ꯂꯩꯕꯗꯨꯗ ꯑꯩꯈꯣꯏꯗꯥꯁꯨ ꯑꯃꯨꯛ ꯅꯍꯥꯟꯈꯩ ꯑꯗꯨꯝ ꯂꯩꯔꯝꯕꯗꯣ ꯈꯨꯗꯛꯇ ꯑꯃꯨꯛ ꯆꯠꯂꯅꯤꯅ ꯑꯃꯨꯛ ꯆꯠꯈ꯭ꯔꯦ
ꯎꯝ
ꯑꯩꯈꯣꯏ ꯃꯃꯥꯒ ꯕꯕꯥꯒꯛꯇ ꯉꯥꯏꯔꯦꯕꯨ ꯃꯣꯛꯁꯨ ꯑꯃꯨꯛ ꯑꯩꯈꯣꯏꯗꯤꯗꯤ ꯍꯣꯏꯒꯤ ꯃꯤ ꯂꯩꯇꯕꯒꯤ ꯑꯃꯨꯛ ꯃꯣꯏꯗ ꯑꯃꯨꯛ ꯂꯦꯛꯄ ꯆꯠ ꯑꯥ
ꯎꯝ
ꯑꯗꯨꯗꯨꯒꯤ ꯑꯩꯈꯣꯏꯄꯥ ꯅꯨꯄꯥ ꯊꯣꯛꯂꯛꯑꯕꯅꯤꯗ ꯑꯩꯁꯨ ꯑꯦ ꯊꯁꯨ ꯍꯥꯒꯤ ꯌꯥꯦ ꯆꯠꯂꯒꯦ ꯑꯗꯒꯤ ꯌꯨꯝꯁꯨꯨꯝ ꯃꯤ ꯂꯩꯇꯕꯅꯤꯅ ꯃꯥꯁꯨ ꯃꯊꯟꯇ ꯂꯩꯕꯗ ꯅꯨꯡꯉꯥꯏꯔꯔꯣꯏꯗ ꯑꯥꯗ ꯂꯩꯔꯨꯒꯦ ꯇꯧꯕꯅꯦꯕ
ꯎꯝ ꯍꯥꯏꯗꯤ ꯁꯨꯇꯤ ꯅꯨꯃꯤꯠ ꯀꯌꯥꯅꯤꯒꯤ ꯊꯂꯛꯄ ꯑꯣꯏꯗꯣꯏꯅꯣ
ꯅꯨꯃꯤꯠ ꯇꯔꯥꯃꯉꯥꯅꯤꯒꯤ ꯑꯣꯏꯗꯣꯏꯅꯦꯕ
ꯎꯝ
ꯄꯗ ꯑꯗꯨꯝ ꯀꫭꯅ ꯈꫪꯄꫭꯅꯤꯗ
ꯃꯉꯥꯎ ꯊꯤꯕꯅꯤꯅ ꯍꯦꯛ ꯂꯥꯛꯄꯒ ꯆꯠ ꯑꯗꯒꯤ ꯈꯣꯡ ꯊꯥꯡ ꯀꯠꯇꯗꯅꯦ ꯃꯥꯅ ꯉꯥꯏ ꯂꯩꯗꯣꯏꯁꯦ
ꯎꯝ ꯃꯣꯏ ꯑꯥꯗ ꯇ꯭ꯔꯦꯅꯤꯡꯗꯨ ꯀꯃꯥꯏꯅ ꯇꯧꯏꯤ ꯍꯥꯏꯒꯦ ꯃꯣꯏꯗꯤ
ꯑꯁ ꯑꯣꯏꯍꯩꯕ ꯊꯕꯛ ꯅꯠꯇꯦ ꯏꯆꯥ ꯏꯁꯨ ꯑꯣꯏꯍꯟꯕ ꯌꯥꯕ ꯅꯠꯇꯦ ꯋꯥꯏ ꯍꯥꯏꯔꯤꯕ
ꯁꯤꯐꯥꯏ ꯑꯣꯏꯕꯁꯦ ꯅꯨꯡꯉꯥꯏꯕ ꯅꯠꯇꯦꯅꯦ ꯑꯣꯏꯔꯤꯁꯤ
ꯍꯣꯏ ꯆꯥꯏ ꯏꯁꯨ ꯑꯣꯏꯍꯜꯂꯣꯏꯀꯣ ꯍꯥꯏꯔꯤ
ꯅꯣꯏ ꯏꯅꯥꯎꯄꯥꯗꯤ ꯅꯪꯒ ꯆꯍꯤ ꯀꯌꯥꯒꯨꯝꯕ ꯍꯟꯅꯒꯦ
ꯑꯒ ꯆꯍꯤ ꯑꯅꯤ ꯍꯟꯅꯩꯌꯦ ꯑꯩꯈꯣꯏ ꯏꯆꯤꯤꯟꯜꯅꯥꯎ ꯑꯍꯨꯝꯗꯣ ꯆꯍꯤ ꯑꯅꯤꯅꯤ ꯂꯣꯏ ꯍꯟꯅꯩꯌꯦ
ꯆꯥꯎꯥꯎꯕꯗꯤ ꯅ ꯃꯣꯟꯦ ꯍꯦꯅ ꯆꯥꯎꯕ ꯃꯥꯟꯈ꯭ꯔꯦꯅꯦ ꯃꯥꯅ
ꯑꯁ ꯃꯤꯅ ꯏ ꯃꯅꯥꯎꯗꯨ ꯄꯤꯔꯛꯑꯌꯦꯦ ꯑꯩꯁꯦ ꯃꯥꯒꯤ
ꯃꯥꯅ ꯍꯦꯟꯅ ꯆꯥꯎꯈꯤꯗꯅ ꯃꯅꯥꯎꯄꯤ ꯃꯥꯟꯈ꯭ꯔꯕꯅꯤꯅ ꯇꯧꯔꯤꯁꯤꯦ
ꯍꯣꯏ ꯎ
ꯅꯣꯏ ꯇꯒꯤꯦ ꯌꯥꯝꯃꯗꯨ ꯀꯥꯏꯩꯅꯣ ꯑ ꯊꯕ ꯇꯧꯐꯝꯒꯤ ꯇꯥꯍꯧꯋꯦ ꯍꯥꯏꯕꯗꯨꯗꯤ ꯀꯃꯥꯏꯅ ꯇꯧꯈ꯭ꯔꯒꯦ
ꯑꯣ ꯑ ꯃꯣꯏ ꯍꯌꯦꯡ ꯃꯤ ꯆꯪꯕꯗꯨ ꯑꯣꯏꯔ ꯃꯥꯜꯂꯦ ꯑꯗꯨꯗꯩꯗꯤ ꯑꯃꯨꯛ ꯄꯤꯈꯤꯗꯣꯏꯅꯦ ꯃꯣꯏꯒꯤ ꯊꯕꯛꯇ ꯑ ꯃꯣꯏ ꯑꯣꯐꯤꯁꯇ ꯆꯪꯕꯒꯤ ꯂꯣꯛ ꯏꯟ ꯂꯣꯛ ꯑꯥꯎꯠ ꯇꯧꯕꯒꯤ ꯃꯣꯏ ꯇꯣꯉꯥꯟꯅ ꯃꯦꯆꯤꯟ ꯑꯃ ꯄꯤꯕꯅꯦꯕ
ꯎꯝ
ꯑꯗꯨꯗꯣ ꯄꯨꯍꯧꯗ꯭ꯔꯕ ꯃꯥꯁꯦ ꯊꯕꯛꯇꯣ ꯍꯣꯕꯦ ꯍꯣꯕꯦ ꯇꯧꯕꯗꯨꯗ ꯃꯤꯒꯤ ꯄꯣꯗ ꯍꯥꯞ ꯄꯣꯠ ꯍꯥꯞꯄꯗ ꯃꯥꯏꯗꯣ ꯀꯥꯍꯧꯔꯕ
ꯎꯝ ꯑꯗꯨꯗꯤ ꯃꯤ ꯃꯤ ꯆꯪꯈꯤꯕ ꯃꯤꯗ ꯄꯤꯗꯣꯏꯔꯥ ꯅꯠꯇ꯭ꯔꯒ ꯀꯃꯥꯏꯅ ꯇꯧ ꯇꯥꯔꯒꯦ ꯑꯗꯨꯗꯤ
ꯍꯣꯏ ꯆꯪꯈꯤꯕ ꯆꯪꯗꯧꯕ ꯃꯤ ꯂꯩꯌꯦꯕ ꯑꯗꯨꯗꯣ ꯑꯣꯏꯅ ꯍꯥꯞꯐꯗꯦꯕ
ꯐꯔꯦ ꯐꯔꯦ ꯑꯗꯨ ꯄꯤꯅꯕ ꯃꯤ ꯂꯩꯔꯤꯗꯣ
ꯍꯣꯏ ꯑꯩꯈꯣꯏꯁꯨ ꯕꯊꯥ ꯁꯥꯔꯨꯔꯕꯅꯦ
ꯑꯗꯨꯗꯤ ꯍꯧꯖꯤꯛꯇꯤ ꯊꯕꯛꯇꯤ ꯃꯥꯏꯗꯤ ꯆ ꯆꯠꯄ ꯌꯥꯏ ꯍꯥꯏꯕ꯭ꯔꯣꯠ ꯀꯃꯥꯏꯅ ꯇꯧꯔꯒꯦ
ꯑꯩꯈꯣꯏ ꯆꯠꯄ ꯌꯥꯕꯨꯗꯤ ꯌꯥꯔꯦ ꯃꯣꯏ ꯑꯣꯐꯤꯁꯇ ꯍꯥꯏꯅꯔꯦ ꯍꯥꯏꯕ
ꯎꯝ
ꯑꯗꯨꯗꯣ ꯊꯔꯑꯣꯗ ꯍꯥꯏ
ꯍ ꯑꯅꯤꯅꯦ ꯑꯗꯨ ꯌꯥꯎꯗ꯭ꯔꯁꯨ ꯌꯥꯕꯣ ꯅꯠꯇꯦꯅꯦ ꯊꯕꯛ ꯇꯋ
ꯃꯃꯥꯟꯅꯕ ꯑꯃꯒ ꯂꯩꯃꯤꯟꯅꯕꯅꯦꯕ ꯁꯤꯗ ꯂꯩꯔꯝꯕꯅꯦꯕ ꯃꯃꯥꯟꯅꯕꯗꯣ
ꯎꯝ
ꯃꯣꯏ ꯃꯕꯕꯥꯥꯗ ꯊꯕꯛ ꯇꯧꯕꯒꯤ ꯄꯣꯁꯇꯤꯡ ꯂꯥꯛꯄꯒꯤ ꯁꯤꯗꯩꯁꯤꯗ ꯀꯦꯕꯤꯗ ꯇꯝꯈꯤꯕꯅꯦꯕ
ꯎꯝ
ꯑꯗꯨꯅ ꯈꯪꯅꯈꯤꯕ ꯃꯌꯥꯝ ꯃꯆꯥꯅꯦꯕ
ꯑꯝ ꯑꯗꯨ ꯇ
ꯑꯗꯨꯗꯤ ꯂꯩꯜ ꯂꯩꯕꯤꯗꯩ ꯑꯗ ꯇꯦꯁ ꯁꯤꯒꯤ ꯃꯃꯥꯟꯅꯕꯤ ꯑꯃꯗ ꯑꯁꯇꯦꯁ ꯑꯣꯏꯕꯤꯕ ꯂꯩꯕ ꯃꯣꯏꯒꯤ ꯄꯣꯠ ꯆꯩꯩ ꯊꯥꯈꯤꯗꯧꯕ ꯑꯗꯨꯗꯩꯗ ꯄꯤꯖꯤ ꯁꯤ
ꯆꯠꯀꯗꯧꯕ ꯑꯃ ꯂꯩꯔꯝꯃꯤꯗꯣ ꯑꯗꯨ ꯐꯔꯕꯅꯦ
ꯍꯣꯏ ꯑꯩꯈꯣꯏꯁꯨ ꯀꯃꯥꯏꯅ ꯊꯥꯗꯣꯏꯅꯣꯅ ꯈꯟꯕꯗ ꯃꯊꯥ ꯁꯥꯔꯝꯃꯤꯅꯤ
ꯍꯣꯏ ꯑꯥꯗ ꯂꯩꯕꯗꯨꯗꯤ ꯅꯨꯡꯉꯥꯏ ꯍꯥꯏꯕ꯭ꯔꯣ ꯅꯣꯏꯗꯥ ꯍꯣꯏꯗꯨꯗꯤ
ꯅꯨꯡꯗꯤ ꯅꯨꯡꯉꯥꯏ ꯍꯥꯏ ꯑꯗꯨ ꯌꯥꯝ ꯁꯥꯏ ꯍꯥꯏ ꯐꯦꯟ ꯊꯥꯕꯒ ꯀꯩꯝ ꯆꯠꯅꯗꯦ ꯍꯨꯃꯥꯡ ꯑꯣꯔ ꯇꯥꯕꯗ
ꯑꯩꯈꯣꯏ ꯁꯤꯗ ꯁꯥꯏ ꯍꯥꯏꯔꯤꯁꯦ ꯃꯣꯏ ꯑꯗꯅ ꯍꯦꯟꯅ ꯍꯦꯜꯂꯝꯗꯣꯏꯅꯤꯅꯦ ꯃꯌꯥꯝ ꯑꯃ